ꯂ ꯇꯔꯕ ꯍ ꯇꯥꯞ꯭ꯔꯣ ꯎ ꯐꯔ ꯀ ꯇꯔꯔꯣ
ꯇꯥꯕ꯭ꯔꯣ
ꯎꯝ ꯇꯥꯏ ꯇꯥꯏ ꯅꯪ ꯇꯕ꯭ꯔꯣ ꯇꯥꯕ꯭ꯔꯣ ꯗꯗꯥ ꯍꯥꯏꯗꯣꯏꯔꯥ ꯑꯪꯀꯜ ꯍꯥꯏꯗꯣꯏꯔꯥ ꯇꯥꯕ꯭ꯔꯣ ꯇꯥꯕ꯭ꯔꯣ ꯗꯥ ꯇꯥꯕ꯭ꯔꯣ ꯅꯦꯠꯣ ꯃꯣ ꯑꯣ ꯍꯔ ꯇꯥꯕ꯭ꯔꯣ
ꯍꯜꯂꯣ ꯑꯪꯀꯜ ꯇꯥꯏ ꯇꯥꯏ ꯇꯥꯕ꯭ꯔ ꯇꯥꯏ ꯇꯥꯗ꯭ꯔꯣ ꯍꯂꯣ